ꯎꯝ ꯇꯥꯕ꯭ꯔꯣ
ꯣꯏ ꯇꯥꯏ ꯇꯥꯏ
ꯅꯁ ꯀꯩꯗꯧꯔ ꯂꯩꯕ꯭ꯔꯣ
ꯑꯩꯈꯣꯏꯗꯤ ꯀꯩꯁꯨ ꯇꯧꯗꯦꯗ ꯑꯗꯨꯝ ꯂꯩꯗꯥꯛ ꯆꯥꯛ ꯆꯥꯕ ꯅꯪꯗꯤ
ꯆꯠꯆꯥꯗ꯭ꯔꯤ
ꯑ ꯆꯥꯗ꯭ꯔꯤꯗ ꯍꯧꯖꯤꯛ ꯆ ꯆꯥꯒꯦ ꯇꯧꯋꯦ
ꯑꯣ ꯅꯪꯒꯂꯦ ꯅ ꯑꯗꯨꯗꯦ
ꯍꯈꯣꯏꯗ ꯉꯥꯟꯅꯁ ꯍꯣꯏ ꯅꯣꯏꯗꯤ ꯍ ꯆ ꯊꯣꯡꯃꯗꯔꯕꯣ
ꯇꯥꯛ ꯏꯟꯖꯥꯡ ꯊꯣꯡꯗꯔꯤꯗ ꯑꯩꯈꯣꯏꯗꯤ
ꯍꯠ ꯊ ꯊꯦꯡꯗ꯭ꯔꯣ
ꯑ ꯁꯤꯗꯗꯤ ꯑꯦꯗ ꯊꯦꯡꯅ ꯆꯥꯕ ꯀ
ꯑ ꯄꯨꯡ ꯀꯌꯥ ꯔꯝꯗ ꯆꯥꯕ꯭ꯔꯣ
ꯎ ꯑꯃ
ꯑꯗꯨꯒ ꯑꯗꯨꯒ ꯏꯚꯅꯤꯡꯒꯤꯗꯤ
ꯏꯚꯤꯅꯤꯡꯒꯤꯗꯤ ꯄꯨꯡ ꯅꯤꯄꯥꯟ ꯅꯤꯄꯥꯜꯅꯤ ꯁꯗꯤ ꯇꯔꯦꯠꯀꯨꯝꯕꯗ
ꯑꯁ ꯑꯗ ꯑꯗ ꯅ ꯎꯝ ꯉꯁꯤꯗꯤ ꯀꯥꯏ ꯆꯠꯀꯅꯤ ꯀꯔꯤ ꯊꯕꯛ ꯇꯧꯒꯅꯤ
ꯁꯗꯤ ꯊꯕꯥꯛꯂꯥꯏꯇꯦ
ꯊꯕꯛ ꯂꯩꯇꯦ
ꯎꯝ ꯑꯩꯈꯣꯏ ꯆꯤꯆꯦꯒꯤ ꯑꯉꯥꯡ ꯑꯗꯨꯝ ꯁꯦꯟꯅꯔ ꯂꯩꯗ
ꯑ ꯑ ꯑꯣ ꯅꯨꯄꯥꯔ ꯅꯨꯄꯤꯔꯣ
ꯅꯄꯤꯅꯦꯦ ꯊꯕꯛ ꯆꯠ ꯀꯅꯤ ꯅꯨꯄꯤ ꯃꯆꯥꯅꯤꯅ ꯑꯁꯤ ꯀꯩꯅꯣ ꯉꯥꯛꯇ ꯉꯥꯏꯔꯤꯦ ꯆꯍꯤ ꯑꯃ ꯁꯨꯗ꯭ꯔꯤꯌꯦ
ꯑꯣ ꯑꯣ ꯅꯨꯄꯥ ꯅꯨꯄꯥ ꯑꯣꯏꯔꯗꯤ ꯆꯥꯛꯈꯤꯤꯒꯗꯕ
ꯑ ꯊꯒꯅꯦꯅꯦ ꯅꯪꯗꯤ ꯒꯥꯥꯏꯗ ꯂꯩꯕ꯭ꯔꯥ ꯆꯤꯡꯗ ꯂꯩꯕ꯭ꯔꯥ ꯏꯝꯐꯥꯜꯗ ꯂꯩꯕ꯭ꯔꯥ
ꯆꯤꯡꯒ ꯂꯩꯌꯦꯦ
ꯎꯝ ꯆꯤꯡꯗꯅ ꯂꯩꯕ ꯅꯨꯡꯉꯥꯏꯕꯅꯤꯗ
ꯑꯦꯁ ꯈꯪꯗ꯭ꯔꯦ ꯋꯥꯏ ꯋꯥꯗꯤ ꯋꯥꯏ
ꯑꯣ ꯍꯟꯗꯛ ꯀꯔꯤ ꯋꯥꯕ꯭ꯔꯅꯦ ꯆꯤꯡꯗ ꯂꯩꯕꯀꯣ
ꯑꯩꯈꯣꯏ ꯆꯤꯡꯗ ꯂꯩꯕꯁꯤꯡꯗꯤ ꯊꯕꯛ ꯊꯛꯅꯤ ꯊꯨꯞꯄꯛ ꯈꯛꯇꯅꯤꯅ
ꯅꯣꯡꯅ ꯂ ꯆꯩ ꯆꯥꯒꯅꯤ
ꯅꯣꯏꯅ ꯄꯥꯎꯋꯕꯩꯗꯤ ꯑꯩꯈꯣꯏꯗꯤ ꯊꯕꯛ ꯂꯩꯇꯦ ꯌꯨꯝꯗ ꯆꯠꯂꯁꯨ
ꯏꯌꯥ ꯀꯔꯤ ꯇꯧꯔꯨꯒꯦ ꯊꯕꯛ ꯂꯩꯇꯕ ꯊꯕꯛ ꯌꯥꯝ ꯂꯩꯔꯤꯗꯤ
ꯑꯁ ꯌꯥꯝ ꯁꯥꯕꯗꯥ ꯀꯅꯥꯅ ꯊꯕꯛ ꯇꯧꯕ ꯉꯝꯒꯦꯔꯣ
ꯍꯣꯏ ꯑꯁ ꯁꯥꯎꯕꯗꯤ ꯁꯥꯏꯌ‌ꯦ ꯑꯁ ꯍꯥꯏꯕ ꯉꯝꯗꯦ ꯑꯗꯨ ꯎꯄꯥꯏ ꯂꯩꯇꯦ ꯑꯩꯈꯣꯏꯗꯤ
ꯂꯧ ꯆꯠꯄ꯭ꯔꯣ
ꯂꯧ ꯆꯠꯂꯦ ꯍꯣꯏ ꯃꯔꯛ ꯃꯔꯥꯗ ꯑꯗꯨꯝ ꯆꯠꯂꯦ
ꯑ‌ꯣ
ꯏꯁꯤꯡꯒꯤ ꯉꯁꯤ ꯀꯥꯟꯗ ꯂꯣꯏꯈ꯭ꯔꯦꯗ ꯏꯁ
ꯈꯪꯗꯦꯅꯦ ꯑꯗꯣ ꯅꯣꯏꯗꯤ ꯂꯧ ꯂꯩꯇ꯭ꯔꯣ ꯆꯤꯡꯒꯨꯝꯕ
ꯎꯝ ꯈꯣꯏꯗꯤ ꯂꯩꯇꯦ
ꯂꯩꯇꯦ
ꯎꯝ ꯑꯗꯨꯒꯤ ꯂꯧꯗꯨ ꯁꯨꯗꯔ‌‌ꯦ
ꯑꯗꯨꯗꯤ ꯑꯥ ꯂꯣꯏꯅꯃꯛ ꯕꯖꯥꯔꯗꯒꯤ ꯂꯧꯔꯒ ꯆꯥꯕ꯭ꯔꯣ
ꯑ‌ꯣ ꯌꯨꯝꯗꯗꯤ ꯀꯩꯅꯣ ꯏꯟꯖꯥꯡ ꯅꯥꯄꯤꯒꯨꯝꯕꯗꯤ ꯑꯩꯈꯣꯏ ꯑꯗꯨꯝ ꯀꯣꯟꯅꯅꯕ ꯂꯩꯗ
ꯑꯣ ꯑꯩꯗꯤ ꯅꯪꯖꯦ ꯌꯥꯝ ꯄꯩꯁꯥ ꯄꯥꯏꯕ ꯇꯥꯏꯕꯀꯣ
ꯀꯥꯏꯗꯒꯤ ꯄꯩꯁꯥ ꯄꯥꯏꯕꯅꯣ ꯌꯨꯝꯗ ꯍꯤꯟꯖꯥꯡ ꯅꯥ ꯀꯨꯝꯕꯥ ꯊꯥꯕꯤꯗ‌ꯣ ꯑꯗꯨ ꯑꯗꯨꯅ‌ꯦ ꯂꯩꯔꯥ ꯒꯗꯤ ꯆꯥꯗ‌ꯦ
ꯂꯩꯔꯝꯒꯅꯤꯗꯥ
ꯑꯁꯤꯗ ꯂꯩꯕꯗꯤ ꯏꯝꯐꯥꯜꯗ ꯂꯩꯕꯗꯤ ꯌꯥꯝ ꯂꯩꯔꯒ ꯆꯥꯏꯅꯦ ꯎꯄꯥꯏ ꯂꯩꯇꯦ
ꯚꯦꯂꯤꯗ ꯂꯩꯕꯁꯤꯡꯗꯤ ꯍꯣꯏ ꯐꯥ ꯑꯗꯨꯝ ꯃꯥꯔꯀꯦꯠꯇꯒꯤꯀꯣ
ꯎꯝ
ꯑꯗꯣ ꯄꯩꯁꯥ ꯂꯩꯇ꯭ꯔꯗꯤꯀꯣ
ꯎꯄꯥꯏ ꯂꯩꯇꯦ ꯃꯔꯛ ꯃꯔꯛꯇꯩ ꯗꯤ ꯌꯨꯝꯗꯥꯒꯤ ꯄꯨꯔꯛ ꯏꯗꯥ ꯏꯟꯖꯥꯡꯒꯨꯝꯕꯗꯨ ꯑꯗꯨꯝ ꯌꯥꯝ ꯌꯥꯝ ꯄꯨꯔꯛꯑꯦ
ꯎꯝ ꯌꯨꯝꯗꯒꯤ ꯄꯨꯔꯛꯄꯗꯨꯅ ꯐꯥꯔꯝꯒꯅꯤ ꯑꯣꯔꯒꯥꯅꯤꯛ ꯑꯣꯏꯔꯝꯒꯅꯤ
ꯎꯝ ꯑꯗꯨꯅ ꯐꯩꯗ ꯕꯖꯥꯔꯒꯤꯗꯤꯀꯣ ꯏꯟꯖꯥꯡ ꯈꯪꯗꯦ ꯍꯣꯏꯗꯤ ꯍꯤꯗꯥꯛ ꯊꯥꯔꯝꯒꯅꯤꯅꯀꯣ
ꯑꯩ
ꯑꯗꯨꯗꯤ ꯑꯩꯈꯣꯏ ꯍꯥꯏꯕ ꯉꯝꯗ꯭ꯔꯦ
ꯅꯪꯗꯤ ꯀꯔꯤ ꯀꯔꯤ ꯇꯝꯃꯤꯅꯣ
ꯑꯩꯗꯤ ꯀꯣꯂꯦꯖ ꯂꯣꯏꯔ ꯂꯩ ꯀꯔꯤꯁꯨ ꯇꯝꯕꯥ ꯍꯧꯗ꯭ꯔꯤ
ꯑꯥ ꯀꯣꯂꯦꯁ ꯂꯣꯏꯔꯦꯕꯥ
ꯎꯝ ꯕꯤꯌ‌ꯦ ꯂꯣꯏꯔꯥ ꯂꯩꯕꯅꯤ ꯈꯪꯗꯦꯅ‌ꯦ ꯀꯔꯤ ꯇꯝꯁꯤꯔꯣ ꯂꯥꯏꯔꯤꯛꯁꯦ ꯍꯩꯃꯟꯕꯒꯤ ꯇꯝꯅꯤ ꯍꯥꯏ ꯈꯪꯗ꯭ꯔꯦ
ꯏꯌꯥ ꯀꯔꯤꯒꯤ
ꯅꯪꯗꯤ ꯂꯣꯏꯔꯥꯕꯣ
ꯑꯥ ꯑꯩ ꯑꯩꯗꯤ ꯀꯣꯂꯦꯖ ꯀꯥꯗꯕ
ꯑꯣ ꯀꯥꯕ ꯍꯧꯗ꯭ꯔꯤ
ꯍꯣꯏ ꯀꯥꯕ ꯍꯧꯗ꯭ꯔꯤ ꯅꯪ ꯍꯧꯖꯤꯛ ꯑꯉꯥꯡ ꯍꯥꯏꯔꯛꯀꯅꯤ ꯑꯩ ꯈꯪꯉꯦ
ꯑꯦ ꯑꯉꯥꯡꯅꯦꯅꯗꯨ ꯆꯍꯤꯗꯤ ꯌꯥꯃꯝꯃꯅꯤꯗꯥ ꯆꯍꯤꯗꯣ ꯀꯨꯟ ꯃꯉꯥ ꯁꯨꯔꯝꯃꯅꯤꯗ ꯅꯪꯗꯣ
ꯑꯩꯔꯣ ꯏꯁ ꯀꯠꯗꯤꯗꯒꯤꯅ‌ꯣ ꯗꯥ
ꯑ‌ꯣ ꯑꯉꯥꯡꯔꯣ ꯍꯦꯟꯃꯜꯂꯦ ꯀꯣ ꯍꯦꯟꯃꯜꯂꯦ ꯀꯨꯟꯐꯧ ꯁꯨꯗ꯭ꯔꯤ ꯍꯦ ꯑꯗꯨꯗꯤ ꯏꯆꯦ ꯀꯧꯑꯣ
ꯌꯥ ꯏꯆꯦ
ꯀꯟꯐꯥꯎ ꯁꯨꯗ꯭ꯔꯤ ꯍꯥꯏꯗꯤ ꯅꯪꯉꯣꯟꯗ ꯌꯥꯝ ꯍꯜꯂꯦꯅꯦ
ꯍꯣꯏ ꯑꯣꯏꯔꯝꯒꯅꯤ
ꯑꯗꯨꯏꯅꯤꯅꯦ ꯑꯁ ꯌꯥꯗ꯭ꯔꯦꯗ ꯑꯉꯥꯡ ꯉꯥꯛꯇ ꯋꯥꯔꯤ ꯁꯥꯕ ꯐꯪꯉꯦꯗ
ꯑꯁ ꯑꯁ ꯑꯁ ꯋꯔꯤꯗꯤꯀꯣ ꯑꯩ ꯈꯛꯇꯛ ꯀꯣꯜ ꯇꯧꯔꯍꯜꯂꯥ ꯑꯉꯥꯡ ꯈꯛꯇꯥ ꯍꯥꯏꯌꯦ
ꯑꯉꯥꯡ ꯈꯛꯇꯅꯤꯅꯦ ꯑꯩ ꯋꯥꯔꯤ ꯁꯥꯕ ꯐꯪꯕꯗꯣ ꯑꯉꯥꯡ ꯌꯥꯝꯃꯤꯅꯦ
ꯑꯥ ꯑꯥ ꯑꯥ ꯑꯍꯟ ꯑꯍꯟ ꯗꯤ ꯀꯣꯜ ꯀꯣꯜ ꯇꯧꯔꯛꯇꯦ ꯅꯪ ꯀꯣꯜ ꯇꯧꯔꯦ ꯑꯍꯟꯒꯨꯝꯕꯗꯨꯗꯤ
ꯍꯟꯒꯨꯝꯕꯁꯦ ꯊꯣꯛꯂꯛꯇꯦꯅꯦ ꯑꯉꯥꯡ ꯉꯥꯛꯇ ꯊꯣꯛꯂꯛꯏꯅꯦ ꯑꯩꯗꯃꯛ
ꯏꯁ ꯑꯩꯅ ꯇꯧꯔꯛꯄꯁꯦ ꯑꯍꯥꯟ ꯈꯛꯇ
ꯑꯣ ꯅꯪꯉꯣꯟꯗ ꯑꯉꯥꯡ ꯂꯩꯇꯕ ꯅꯪꯒꯤꯁꯨ
ꯑꯁ ꯈꯪꯗꯦ ꯑꯉꯥꯡ ꯑꯉꯥꯡꯔ ꯑꯉꯥꯡꯅꯗ꯭ꯔꯥ ꯈꯪꯗꯦ ꯑꯗꯨꯝ ꯄꯪꯇꯧ ꯇꯧꯋꯦ
ꯅꯪ ꯀꯔꯤ ꯑꯣꯅꯔꯁ ꯂꯧꯕ꯭ꯔꯥ ꯀꯣꯂꯦꯖꯇ
ꯑꯩꯗꯤ ꯀꯩꯅꯣꯗ ꯂꯧꯋꯦꯗ ꯍꯥꯏꯔꯣꯏ ꯒꯦꯗ
ꯑꯗꯣ ꯅꯪ ꯑꯥ ꯅꯪ ꯑꯗꯣ ꯄꯂꯥꯥꯟꯗꯤ ꯂꯩꯔꯤꯕꯣ
ꯑꯁ ꯈꯪꯗꯦꯗꯥ ꯑꯩꯅꯀꯣ ꯁꯥꯏꯟꯁꯇꯤ ꯂꯧꯗꯤ ꯂꯧꯅꯤ ꯑꯩꯅ ꯇꯨꯋꯦꯜꯐꯇꯒꯤ ꯁꯣꯏꯕꯀꯣ ꯁꯥꯏꯟꯁ ꯂꯧꯕ ꯐꯪꯗꯕꯒꯤ ꯑꯩ ꯍꯣꯞꯇꯕꯤꯗꯥꯏ ꯂꯣꯏꯅ ꯄꯤꯈ꯭ꯔꯦꯕ
ꯑꯣ
ꯁꯥꯏꯟꯁꯇꯨ ꯂꯧꯕ ꯐꯪꯗꯦ ꯇꯨꯋꯦꯜꯐ ꯀꯥꯕ ꯃꯠ ꯁꯤꯠ ꯂꯩꯇꯕ
ꯑꯣ ꯑꯣ ꯑꯣ
ꯑꯗꯨꯏꯒꯤꯀꯣ ꯑꯩꯗꯤ ꯈꯔ ꯎ ꯈꯔꯗꯤ ꯊꯦꯡꯈ꯭ꯔꯦ ꯑꯩꯗꯣ ꯑꯗꯨꯒ ꯁꯤꯠ ꯂꯩꯇꯕꯅꯤꯅ ꯎꯄꯥꯏ ꯂꯩꯇ꯭ꯔꯦ ꯑꯗꯨꯒꯤ ꯑꯥꯠꯁꯇ ꯂꯧꯔꯒ ꯀꯔꯤꯁꯨ ꯍꯩꯇꯦ꯫ ꯈꯪꯗꯦ ꯑꯥꯔꯠꯁ ꯂꯧꯕꯁꯤꯡꯁꯦ ꯀꯃꯥꯏ ꯇꯧꯕ꯭ꯔꯥ ꯇꯨꯝꯗꯤ ꯇꯨꯝꯃꯔꯣꯏꯗ ꯍꯝ
ꯄꯣꯂꯤꯇꯤꯛꯁ ꯅꯪ ꯂꯣꯌꯔ ꯇꯧꯅꯤꯉꯥꯏ
ꯑꯗꯨ ꯇꯝꯃꯁꯤꯔꯣ ꯂꯣꯌꯔ ꯑꯣꯏꯔꯗꯤ ꯄꯛꯀꯅꯤ ꯑꯩꯗꯤ ꯑ ꯎꯝ ꯑꯧ
ꯈꯪꯗꯔꯦꯗ
ꯈꯪꯗꯔꯦꯅꯦ
ꯑꯩꯁꯨ ꯀꯔꯤ ꯑꯩꯁꯨ ꯀꯔꯤ ꯇꯝꯂꯗꯤ ꯐꯥꯒꯗꯕ꯭ꯔꯥ ꯈꯪꯗ꯭ꯔꯦ
ꯈꯪꯗꯦ ꯅꯪ ꯀꯔꯤ ꯇꯝꯅꯤꯡꯕ꯭ꯔꯥ ꯅꯆꯤꯟ ꯀꯟꯕ꯭ꯔꯥ ꯅꯪꯁꯨ ꯂꯣ ꯇꯝꯃꯣ ꯆꯤꯟ ꯀꯟꯂꯥ
ꯑꯁ ꯑꯁ ꯑꯁ ꯑꯁ ꯑꯩ ꯑꯩ ꯅꯪꯒꯨꯝꯅꯥ ꯆꯤꯟ ꯀꯟꯗꯦ
ꯍꯩ ꯑꯩꯈꯣꯏꯁꯨ ꯃꯤꯒꯗꯤ ꯈꯠꯅꯕ ꯉꯝꯗꯦꯗ ꯀꯟꯗꯦꯗ ꯃꯤꯒ ꯈꯠꯅꯕ ꯉꯝꯗꯦꯗ ꯑꯩꯌꯥ ꯃꯥꯟ ꯃꯥꯟꯕ꯭ꯔꯣ
ꯍꯦ ꯃꯟꯕꯥ ꯅꯠꯇꯦ ꯑꯣꯏꯔꯝꯒꯅꯤ
ꯍꯤ ꯃꯆꯤꯟ ꯊꯤꯕ ꯅꯪꯒꯤꯗꯤ ꯂꯣꯏꯔꯕꯣ ꯀꯣꯜ ꯇꯧꯔꯛꯅꯤꯉꯥꯏ ꯂꯩꯇ꯭ꯔꯕꯣ
ꯑꯩ ꯂꯥꯏꯇ꯭ꯔꯦ
ꯑꯗꯨꯗꯤ ꯑꯩꯅ ꯉꯥꯛꯇ ꯇꯧꯔꯛꯄ ꯇꯥꯔꯦꯅꯦ ꯁꯦꯁ ꯏꯕꯥꯅꯤꯒꯥ
ꯍꯦꯠ ꯗꯣꯁꯇꯤꯟ ꯑꯩ ꯑꯩ ꯏꯁꯤꯡ ꯏꯁꯩ ꯁꯛꯄ ꯌꯥꯝ ꯍꯩꯕꯅꯦ ꯁꯛꯄꯤꯌꯨꯔꯥ
ꯁꯛꯑꯣ ꯁꯛꯑꯣ
ꯁꯤ ꯀꯥꯏ ꯑꯩ ꯏꯁꯩ ꯁꯛꯄꯥ ꯍꯩꯇꯦ
ꯑꯗꯩꯩ ꯁꯤꯗ ꯏꯁꯩ ꯁꯛꯄꯁꯨ ꯌꯥꯗꯦ
ꯍꯥꯥ
ꯏꯁꯩ ꯁꯛꯄꯥ ꯌꯗꯦꯕꯥ
ꯀ꯭ꯔꯤꯒꯤ
ꯌꯥꯝ ꯂꯥꯡꯉꯤꯅꯦ ꯅꯣꯏꯒꯤꯁꯨ ꯌꯦꯟ ꯈꯣꯡꯉꯤ ꯁꯤꯗꯁꯨ ꯑꯉꯥꯡ ꯈꯣꯡꯉꯤ
ꯑꯩꯁ ꯑꯩꯈꯣꯏ ꯌꯦꯟ ꯈꯣꯡꯕ ꯇꯥꯕ꯭ꯔꯣ
ꯇꯥꯏꯗ
ꯑꯥꯏꯁ
ꯑꯉꯥꯡ ꯈꯣꯡꯕꯗꯤ ꯇꯥꯕ꯭ꯔꯥ
ꯑꯁ ꯌꯥꯝ ꯇꯥꯏ ꯑꯗꯨꯗꯤ
ꯅꯪꯒꯤ ꯌꯦꯟꯁꯨ ꯌꯥꯝ ꯇꯥꯏꯑ ꯀꯔꯤ
ꯑꯁ ꯌꯥꯝ ꯂꯩꯕꯒꯤꯀꯣ ꯍ
ꯑꯦ ꯊꯥꯔꯛꯑꯣ ꯑꯗꯨꯗꯤ ꯅꯣꯏ ꯌꯦꯟ ꯌꯥꯝ ꯂꯩꯔꯗꯤ
ꯑꯃꯒꯤ ꯑꯩ ꯂꯩꯇꯦ ꯑꯁ ꯀꯔꯤꯒꯤꯅꯣꯗ ꯑꯅꯤ ꯑꯅꯤ ꯑꯍꯨꯝ ꯂꯩꯇꯦ ꯑꯍꯨꯏꯅ ꯑꯃ ꯆꯥꯈ꯭ꯔꯦ ꯑꯁ
ꯍꯨꯏꯅ ꯃꯆꯥ ꯆꯥꯈ꯭ꯔꯦ ꯅꯨꯡꯉꯥꯏꯇꯦꯗ ꯑꯣ
ꯑꯩꯈꯣꯏ ꯌꯨꯝ ꯂꯩꯗꯕꯒꯤꯀꯣ
ꯑꯣ ꯑꯣ ꯍꯣꯏ ꯇꯧꯕꯅꯤꯅꯦ ꯍꯨꯏꯁꯤꯡꯁꯦꯀꯣ ꯑꯩꯈꯣꯏꯒꯤꯁꯨ ꯌꯨꯝꯒꯤ ꯌꯦꯟꯗ ꯑꯗꯨꯝ ꯆꯥꯕꯤꯕꯅꯦ ꯍꯨꯏꯅ
ꯑꯗꯣ ꯑꯩꯗꯤ ꯇꯜꯂꯤꯗꯥ
ꯑꯗꯨꯒ ꯀꯩꯕ ꯂꯝꯗ ꯂꯩꯕ ꯍꯧꯗꯣꯡꯗꯣ
ꯕꯩ ꯑꯩꯁꯨ ꯈꯪꯗꯦ ꯏꯪꯂꯤꯁꯇ
ꯍꯣꯏ ꯑꯩꯁꯨ ꯈꯪꯗꯦ ꯑꯗꯨ ꯃꯩꯇꯩꯂꯣꯟꯗꯁꯨ ꯈꯪꯗꯦ ꯑꯗꯨꯁꯨ ꯑꯗꯨꯝ ꯑꯥ ꯀꯩꯅꯣ ꯆꯥꯕꯤꯕꯅꯤꯅꯦ
ꯍꯣꯏ ꯃꯤ ꯂꯩꯗ꯭ꯔꯗꯤ ꯑꯗꯨꯝ ꯂꯥꯛꯔꯒ ꯆꯥꯒꯅꯤ
ꯑꯧ ꯅꯨꯡꯗꯥꯡꯗꯀꯣ
ꯎꯝ ꯑꯁ ꯇꯜꯂꯦ
ꯆꯤꯡꯗ ꯂꯩꯕꯅꯤꯅ ꯈꯪꯉꯦꯕ ꯑꯩꯈꯣꯏꯁꯨ
ꯎꯝ ꯑꯩ ꯑꯉꯥꯡꯅꯤꯗ
ꯆꯤꯡꯗꯅ ꯂꯩꯕ ꯅꯨꯡꯉꯥꯏꯕꯅꯤꯗ
ꯑ ꯋꯦꯗꯔꯕꯨꯗꯤ ꯑꯗꯨꯝ ꯅꯨꯡꯉꯥꯏꯗꯦ ꯑꯁ ꯑꯗꯨ ꯆꯤꯡꯗꯁꯨꯏ ꯉꯁꯤ ꯉꯁꯤꯀꯥꯟꯗꯤ ꯑꯗꯨꯝ ꯁꯥꯈ꯭ꯔꯦꯗ
ꯁꯥꯥꯕꯔꯅꯦ
ꯌꯦꯁ ꯃꯄꯥꯟ ꯊꯣꯛꯄ ꯉꯝꯗꯦ ꯅꯨꯡꯁꯥ ꯁꯥꯔꯗꯤ
ꯑꯣ ꯍ ꯁꯗꯤ ꯁꯥꯥꯕꯅꯤꯗ
ꯑ ꯑꯥ ꯑꯥ
ꯌꯨꯝꯗ ꯂꯩꯔꯒꯗꯤ ꯌꯥꯕꯀꯣ
ꯍꯣꯏ ꯏ ꯂꯩꯔꯤ ꯌꯥꯏ ꯑꯗ ꯂꯧ ꯇꯔꯒ ꯃꯄꯥꯟ ꯊꯣꯛꯥꯎꯧꯕꯗꯤꯀꯣ ꯑꯁ
ꯑꯁ ꯑꯩꯈꯣꯏ ꯍꯥꯟꯅ ꯁ꯭ꯀꯨꯜ ꯀꯥꯕ ꯀꯥꯟꯗ ꯁꯤꯒꯦ ꯇꯧꯕꯅꯦ ꯈꯨꯟ ꯂꯥꯞꯄꯒ ꯁ꯭ꯀꯨꯜ ꯂꯥꯞꯄꯒ
ꯑꯁ ꯀꯌꯥ ꯂꯞꯄꯥ ꯀꯤꯂꯣꯃꯤꯇꯔ
ꯂꯥꯞꯄꯛꯑꯦ ꯈꯪꯗꯦ ꯀꯤꯂꯣꯃꯤꯇꯔ ꯀꯌꯥꯔ ꯑꯩꯈꯣꯏ ꯁ꯭ꯀꯨꯜ ꯀꯥꯕ ꯃꯇꯝꯗ ꯌꯥꯝ ꯋꯥꯕꯅꯦ
ꯅꯪ ꯎꯪ ꯀ꯭ꯂꯥꯁ ꯀ꯭ꯂꯥꯁ ꯇꯦꯟ ꯃꯦꯇ꯭ꯔꯤꯛꯇ ꯄꯥꯔꯁꯦꯟꯇꯦꯖ ꯀꯌꯥ ꯂꯧꯕ꯭ꯔꯣ
ꯈꯪꯗꯦ ꯍꯥꯏꯔꯣꯏ
ꯈꯪꯗꯦ ꯈꯪꯗꯦ ꯉꯥꯛꯇ ꯍꯥꯏ
ꯍꯥꯏꯔꯣꯏ
ꯎꯝ ꯍꯥꯏꯗꯕꯅ ꯐꯥꯏꯗ
ꯑꯗꯨꯅꯦ ꯅꯠꯇ꯭ꯔꯥ
ꯆꯥꯛ ꯅꯪꯅ ꯆꯥꯛ ꯊꯣꯡꯉꯣꯏꯗ꯭ꯔꯣ
ꯎꯝ ꯑꯩꯅ ꯊꯣꯡꯉꯣꯏ ꯏꯆꯦꯅ ꯊꯣꯡꯒꯅꯤ
ꯑꯣ ꯏꯟꯁꯥꯡ ꯍꯥꯎꯕ ꯊꯣꯡꯕꯤꯌꯣ ꯍꯥꯏꯌꯨꯅꯦ
ꯎꯝ ꯍꯧꯖꯤꯛꯀꯥꯟ ꯁꯥꯕꯅꯤ ꯏꯟꯖꯥꯡ ꯍꯥꯎꯕ ꯆꯥꯅꯤꯡꯗꯦꯗ
ꯑ ꯑꯥꯎ ꯅꯪꯒꯅ ꯃꯤ ꯌꯥꯝꯃꯗꯤ ꯐꯒꯗꯕ
ꯄꯩꯁꯥ ꯁꯦꯞ ꯑꯣꯏꯒꯅꯤ ꯍꯥꯏ
ꯈꯣꯏꯗꯤ ꯑꯁ ꯑꯩꯈꯣꯏꯁꯨ ꯌꯦꯟꯁꯥꯡꯗꯤ ꯍꯥꯎꯗꯦꯗ ꯑꯁ
ꯍꯥꯎꯇꯦꯗ ꯆꯤꯡꯗ ꯂꯩꯕꯁꯦ ꯏꯟꯖꯥꯡ ꯆꯥꯅꯤ ꯆꯥꯅꯦ ꯂꯩꯗꯤ ꯂꯩꯑꯦ ꯑꯗꯨꯝ ꯃꯅꯥ ꯃꯁꯤꯡ ꯍꯥꯎꯋꯦꯗ ꯑꯪꯗꯤ ꯃꯣꯔꯣꯛ ꯑꯃ ꯃꯦꯠꯂꯒꯀꯣ
ꯎꯝ ꯑ ꯑꯗꯣ ꯏꯈꯣꯏꯁꯨ ꯃꯔꯛ ꯃꯔꯛꯗ ꯍꯥꯎꯕ ꯆꯥꯅꯤꯡꯉꯦꯕ
ꯊꯕꯛ ꯀꯟꯕꯅꯤꯅ ꯑꯗꯣ ꯈꯪꯗꯦꯗ ꯑꯗꯨꯝ ꯚꯦꯖꯤꯇꯦꯔꯤꯌꯟ ꯈꯛꯇ
ꯑꯗꯨꯅꯦ ꯊꯕꯛ ꯀꯟꯕꯁꯤꯡꯗꯤ ꯑꯗꯨꯝ ꯆꯥꯁꯦ ꯍꯥꯏꯌꯣ ꯅꯨꯡꯇꯤꯒꯤ ꯅꯨꯡꯇꯤꯒꯤ ꯆꯥꯁꯦ ꯍꯥꯏꯌꯣ
ꯑꯦꯁ ꯌꯦꯗꯣ ꯑꯣꯏꯅ ꯆꯥꯁꯦꯔ ꯈꯪꯗꯦ
ꯆꯥꯎꯅꯦ ꯌꯦꯟ ꯂꯩꯔꯗꯤ
ꯂꯩꯇꯕꯩꯅꯦ
ꯎꯝꯌꯥ
ꯑꯄꯤꯛ ꯑ ꯑꯄꯤꯛ ꯑꯄꯤꯛꯄꯗꯤ ꯂꯩꯑꯦ ꯌꯥꯝ ꯄꯤꯛꯄꯒꯣ ꯆꯤꯛ ꯆꯤꯛ ꯆꯤꯠ
ꯑꯗꯨ ꯆꯥꯈ꯭ꯔꯣ ꯑ
ꯂꯣꯏ ꯁꯤꯔꯦ ꯑꯗꯨ ꯆꯥꯔꯗꯤ ꯆꯥꯕ ꯌꯥꯗꯕꯒꯤ ꯂꯩ ꯆꯥꯗꯕꯅꯤ ꯌꯥꯔꯗꯤ ꯑꯁ ꯂꯣꯏꯈ꯭ꯔꯅꯤ ꯑꯄꯤꯛꯄꯗꯨꯗꯤ ꯇ ꯇ꯭ꯔꯥꯒꯨꯝꯕ ꯂꯩꯌꯦ
ꯎꯝ